ꯀꯧꯅꫭ‌ ꯃꯣꯏꯗꯤ ꯌꯥꯝꯗꯕ ꯃꯥꯜꯂꯤ ꯁꯤꯗꯤ ꯑꯈꯣꯏ ꯅꯠꯇ‌ꯦ ꯃꯣꯏ ꯁꯤ ꯀꯥꯟꯅ ꯁꯦꯝꯃꯤ ꯍꯥꯏꯕꯅꯤ ꯕ‌ꯦꯔꯅꯤꯍ‌ꯦ ꯑꯩ ꯁꫭꯝꯗ ꯃꯥꯡꯖꯔ‌ꯦꯗꯅ ꯂꯣꯏꯗꯣ ꯔ‌ꯦꯀꯣ ꯗꯥꯃꯤ ꯅꯪꯒꯤ ꯁꯤꯁ ꯑꯩꯒꯤꯗꯤ ꯂꫭꯏꯔ‌ꯦ ꯑꯗꯣ ꯇꯧ ꯌꯥꯔꫭꯏ ꯑꯩꯉꫭꯟ ꯗꯗꯤ ꯌꯥꯅꯤ
ꯌꯥꯅꯤ
ꯑꯩꯉꯣꯟꯗꯩꯒꯤ ꯃꯉꯥ ꯈꯛꯇꯗꯤ ꯆꯠꯂꯤꯁꯦ ꯃꯤ ꯌꯥꯝꯗ‌ꯦ ꯃꯉꯥ ꯃꯉꯥ ꯌꯥꯔꯣꯏ ꯍꫭ ꯍꯪꯉꫭ ꯍꯪꯉꫭ
ꯗꯥ ꯀꯣꯜꯁꯤ ꯁꯥꯟꯅꯗ꯭ꯔꯤꯉꯩꯗ ꯖꯤꯔꯣ ꯖꯤꯔꯣ ꯆꯠꯈ꯭ꯔꯤꯁꯤ ꯁꯥꯟꯅ ꯌꯔꯔꯣꯏꯗ꯭ꯔꯣ
ꯍꯥ
ꯍꯥꯥ
ꯌꯦꯉꯛꯀꯦ ꯏꯁ ꯋꯥꯅꯝꯅꯤ ꯗꯕꯤ ꯃꯇꯝ ꯃꯥꯡꯅꯝꯅꯤ
ꯀꯔꯤꯒꯤ ꯃꯇꯝꯅꯣ ꯃꯥꯡꯗꯣꯏꯖꯦ
ꯌꯥꯗꯝꯅꯦ ꯃꯤ ꯑꯩ ꯇꯧꯔꯝꯃꯝꯃꯦ
ꯅꯆꯤꯟ ꯊꯤꯕ ꯇꯧꯅꯨ ꯁꯤ ꯄꯥꯏ ꯂꯣꯏꯔꯒ ꯑꯃꯗꯨꯁꯨ ꯁꯥꯟꯅꯗꯧ ꯋꯥꯠꯂꯤꯀꯣ ꯅꯪꯒꯤꯁꯨ ꯄꯨꯂꯞ ꯂꯣꯏꯁꯤꯜꯂꯤ ꯀꯩꯅꯣ ꯑꯦ ꯆꯥꯛ ꯊꯣꯡ ꯊꫭꯡ ꯁꯥꯟ ꯅꯤ ꯅꯪꯒꯤꯗꯤ ꯐꯖ ꯁꯥꯟꯅ ꯂꯣꯏꯔꯦ ꯀꯩꯅꯣ ꯐꯝꯃꯒ ꯌꯥꯏ ꯆꯞ ꯃꯥꯟꯅꯕ ꯉꯥꯛꯇꯪ ꯌꯥꯝ ꯉꯥꯏ ꯉꯝꯗꯕ ꯌꯥꯝ ꯇꯧꯅꯨ ꯂꯣꯏꯗꯧ ꯂꯩꯔꯕꯁꯤꯗ ꯍꯣꯅ ꯑꯩꯅ ꯐꯟꯗꯦꯠ ꯂꯧꯗꯕꯩ ꯁꯠ ꯁꯠ ꯇꯧꯒꯦ ꯇꯧꯔꯤ ꯎꯝ ꯈꯣꯏꯗꯧꯍꯦꯛ ꯁꯥꯎꯅꯤꯂꯛꯇꯅ ꯑꯉꯥꯡ ꯑꯃ ꯄꯛ ꯂꯥꯎꯅ ꯇꯧꯁꯤꯜꯂꯝꯅꯤ ꯑꯉꯥꯡꯅ ꯑꯗꯨꯝ ꯎꯠꯇꯨꯕꯤ ꯁꯥꯔ ꯇꯨꯝꯕ ꯂꯩꯕ ꯑꯗꯨꯗꯤ
ꯇꯨꯝꯗꯦ ꯇꯨꯝꯗꯦ
ꯑꯗꯨꯒ ꯈꯣꯡꯅꯥꯥꯡꯗꯨ ꯆꯩ ꯂꯥꯛꯑꯅꯤ ꯍꯧꯖꯤꯛ ꯅꯥꯞꯁꯦꯛ ꯃꯅꯝꯅꯃꯤꯅꯦ ꯑꯩꯈꯣꯏ ꯗꯥꯏ ꯐꯃꯨꯡꯁꯤꯗꯤ ꯂꯧꯇ ꯂꯩꯗꯣ
ꯇꯥ ꯑꯗ꯭ꯔꫭꯃꯤ ꯎꯝ ꯅꯪꯅ ꯊꯣꯛꯍꯟꯕ ꯉꯥꯛꯇꯅꯤ ꯁꯤ ꯄꯨꯝꯅꯃꯛ ꯀꯩꯁꯨ ꯇꯧꯗꯦ ꯇꯨꯝꯃꯤ ꯅꯣꯡꯃꯪ ꯃꯥꯜꯂꯤꯅꯦ ꯅꯨꯡꯉꯥꯏꯔꯦꯍ‌ꯦ ꯅꯨꯡꯁꯥ ꯁꯥꯥꯔꯅꯤ ꯑꯦꯛꯖꯥꯝ ꯆꯠꯄ ꯇꯜꯂꯦꯕ ꯅꯣꯡ ꯆꯨꯔꯛꯄꯗꯤ ꯌꯥꯔꯣꯏ꯫ꯥ ꯆꯨꯔꯛꯇꯕꯕꯨꯗꯤ ꯌꯥꯅꯤ ꯅꫭꯡ ꯆꯨꯔ ꯗꯤ ꯒꯥꯔꯤ ꯊꯧꯕ ꯌꯥꯔꯣꯏ ꯆꫭꯠꯀꯅꯤ ꯀꯔꯤꯕ ꯀꯅꯥꯒꯤ ꯄꯥꯎ
ꯍꯣꯏꯅꯤ ꯈꯣꯏ ꯑꯈꯣꯏ ꯅꯣꯏ ꯑꯩꯈꯣꯏ ꯅꯣꯏ ꯑꯃꯐꯥꯎ ꯍꯧꯗ꯭ꯔꯦ ꯀꯩꯅꯣꯁꯦ ꯄꯨꯟꯈ꯭ꯔꯦ ꯀꯩꯅꯣ ꯍꯣꯏ ꯅꯣꯏꯍꯨꯟꯗ꯭ꯔꯤ ꯅꫭꯏꯍꯨꯟꯗ꯭ꯔꯤ
ꯑꯣ ꯑꯗꯨꯅꯦꯕ ꯑꯈꯣꯏ ꯍꯨꯜꯂꯝꯗꯣꯏ ꯃꯥꯟꯗꯦꯕ ꯍꯨꯜꯂꯝꯃ ꯑꯩ ꯈꯪꯗ꯭ꯔꯗꯤ ꯂꯣꯏꯔꯦꯍꯦ ꯌꯨꯝꯖꯤꯒꯤ ꯃꯤꯕꯨ ꯃꯥꯟꯖꯜꯂꯛꯇ꯭ꯔꯦ
ꯁꯤ ꯅꯪ ꯌꯥꯎ ꯀꯩ ꯀꯥꯟꯗꯨꯕ
ꯁꯥ ꯁꯤ ꯁꯤꯞ ꯁꯥꯏꯑꯞ ꯀ ꯑꯁ ꯀꯒꯥꯔꯤꯅꯣꯝꯃꯤ ꯍꯧꯖꯤꯛꯀꯥꯟꯗ ꯑꯉꯥꯡꯈꯩꯁꯤꯕꯣ
ꯁꯥꯏꯟ ꯑꯞ
ꯅꯪꯉꯣꯟ ꯃꯨꯊꯤ ꯅꯪꯉꯣꯟꯗ ꯑꯩꯅ ꯍꯧꯖꯤꯛ ꯗꯣꯂꯔ ꯂꯩꯕꯩ ꯃꯇꯥꯡ ꯀꯔꯤ ꯀꯔꯥ ꯑꯝꯇꯛ ꯄꯤꯔꯔꯣꯏ ꯅꯁꯥꯅ ꯉꯝꯅ ꯉꯝꯅꯤꯉꯥꯏ ꯊꯤꯖꯔꯣ ꯅꯪꯗꯤ ꯑꯦꯀꯥꯎꯟꯁꯨ ꯂꯩꯇ꯭ꯃꯤꯅ ꯀꯅꯥꯗꯩ ꯂꯩꯇꯣꯏꯕ
ꯑꯩ ꯗꯣꯂꯔꯗ ꯂꯩꯔ ꯑꯩ ꯀꯩꯅ ꯐꯦꯗ ꯀꯥꯞꯁꯤꯜꯂ
ꯎ ꯗꯣꯂꯔꯁ ꯐꯦꯟ ꯄꯔꯦ ꯀꯥꯕ ꯌꯥꯕ꯭ꯔꯥ
ꯀꯔꯤꯗ
ꯑꯁ ꯚꯩꯅꯥꯟꯁ ꯑꯦꯀꯥꯎꯟꯒꯨꯝꯕ ꯀꯩꯀꯥꯗ ꯍꯥꯞꯀꯗꯕꯁꯤꯗ ꯅꯪꯒꯤ ꯑꯦꯀꯥꯎꯟꯁꯨ ꯅꯠꯇꯅ ꯆꯂꯣ ꯍꯣ ꯑꯩ ꯄꯥꯏꯔꯤ ꯑꯁ ꯆꯥꯥꯠꯊꯣꯛꯍꯦ ꯑꯗ ꯑꯁ ꯊꯤꯟꯆꯜꯀꯅꯤ ꯌꯥꯔꯣ ꯌꯔꯣꯏ ꯋꯊꯤ ꯋꯥꯔꯝ ꯇꯧꯔꯛꯀꯅꯨꯀꯣ
ꯍꯩꯁꯤꯡꯉꯗꯤ ꯏꯌꯥꯗ ꯌꯥꯏꯑꯕ
ꯍꯩꯁꯤꯡꯕ ꯌꯣꯡ ꯃꯃꯩ ꯆꯠꯄ ꯍꯥꯏꯕ ꯑꯃ ꯂꯩꯀꯣ ꯌꯥꯔꯣꯏꯗꯤ ꯌꯥꯔꯣꯏ
ꯑꯁ
ꯀꯩꯅꯣ ꯑꯁꯇꯤ ꯑ ꯍꯟꯗꯛ ꯃꯤꯅꯤꯠ ꯀꯩꯅꯣ ꯁꯥꯟꯗꯣꯏꯅꯤꯀꯣ ꯇꯔꯥ ꯃꯉꯥ ꯆꯠꯂꯣꯍꯦ ꯅꯪ ꯀꯔꯤ ꯈꯪꯉꯤ ꯁꯦꯀꯦꯟꯗ ꯌꯥꯝꯃꯤꯁꯤ ꯅꯪ ꯀꯔꯤ ꯈꯪꯒꯦ
ꯃꯤ ꯀꯣꯜ ꯑꯃꯗ ꯄꯨꯂꯞ ꯁꯥꯟꯅꯔꯁꯤꯗ ꯑꯗꯨꯗꯤ
ꯑꯃ ꯊ꯭ꯔꯤ ꯍꯟꯗ꯭ꯔꯦꯗ ꯐꯣꯔꯇꯤꯟ ꯂꯩꯍꯧꯕꯗꯣ ꯑꯗꯨ ꯐꯨꯀꯠꯄꯩ ꯋꯥꯅꯤꯅꯦ ꯑꯩꯅ ꯑꯃ ꯑꯁꯤ ꯁꯥꯟꯅꯗ꯭ꯔꯁꯨ ꯌꯥꯔꯦ ꯊ꯭ꯔꯤ ꯍꯟꯗ꯭ꯔꯦꯠ ꯐꯣꯔꯇꯤ ꯂꯩꯍꯧꯔꯦꯕ ꯁꯤꯛꯁ ꯍꯟꯗ꯭ꯔꯦꯗ ꯌꯧꯗꯕꯤ ꯑꯗꯨꯒꯤ ꯈꯤꯇꯪ ꯐꯨꯒꯠꯀꯦ ꯇꯧꯅꯦ ꯑꯁꯤꯁꯤꯃ ꯑꯗꯨꯒ ꯑꯁꯤꯁꯤꯃ ꯁꯥꯟꯅꯔꯔꯣꯏꯕ ꯀꯣ ꯃꯉꯥ ꯁꯅꯗꯕꯗꯗꯨ ꯃꯔꯤꯈꯛꯥꯟꯅꯔ ꯂꯣꯏꯁꯤꯜꯂꯅꯦꯕ ꯊ꯭ꯔꯤꯟ꯭ꯔꯦꯗ ꯐꯣꯔꯇꯤꯟꯗ ꯐꯨꯀꯠꯂꯒ ꯌꯥꯏ ꯍꯥꯏꯕ ꯅꯪ ꯈꯪꯕꯅꯤ ꯃꯤꯅꯤꯠ ꯃꯁꯤꯡ ꯁꯨꯕ ꯂꯣꯏꯔꯦ ꯍꯥꯏꯃꯤꯅꯦ ꯋꯥꯟ ꯑꯩꯠꯇꯤ ꯍꯥꯏꯕ꯭ꯔꯥ ꯀꯩꯅꯣ ꯀꯣꯠꯂꯝꯗꯝ ꯁꯥꯟꯅꯕꯗꯣ ꯇꯥꯛꯁ ꯃꯁꯤꯡ ꯁꯨꯗꯦꯕ ꯇ꯭ꯋꯦꯟꯇꯤ ꯁꯨꯗꯕ
ꯇꯨꯡꯃ ꯆꯥꯟꯅ ꯍꯥꯏꯗꯤ ꯀꯣꯏꯗ ꯌꯥ ꯑꯗ ꯑꯇꯩꯗꯨꯅ ꯄꯠꯄꯗ ꯀꯟꯊꯔꯒ ꯑꯃꯗ ꯁꯥꯟꯅꯔꯣꯏꯁꯤꯔꯕ ꯑꯗꯨ ꯌꯥꯒꯗ꯭ꯔꯕꯗꯣ ꯐꯨꯀꯠꯀꯦꯕ ꯇꯥꯏ ꯀꯔꯤꯅꯣ ꯈꯪꯗꯦꯃꯤ ꯎꯝ
ꯍꯣꯏ ꯌꯥꯏꯃꯦ ꯑꯇꯩꯗꯨꯅ ꯄꯠ ꯄꯠ ꯄꯠ ꯄꯠ ꯇꯣꯏꯅꯤ ꯁꯣꯜꯂꯦꯗꯅ ꯀꯣꯜ ꯑꯃꯁꯤꯗ ꯄꯨꯡ ꯑꯃꯃꯝ ꯄꯥꯏꯅꯔ ꯋꯥꯔꯤ ꯑꯗꯨꯝ ꯁꯥꯟꯅꯔꯅꯤ
ꯂꯧꯔꯣ ꯂꯧꯔꯣ
ꯄꯤꯔꯛꯀꯅꯤ ꯀꯩꯅꯣ ꯑꯦ ꯀꯩꯗꯧꯕ ꯄꯤꯔꯛꯏꯗꯣꯏꯅꯣ ꯍꯥꯏꯁꯦ ꯑꯩꯉꯣꯟꯗ
ꯑꯩ ꯏꯁꯥꯅ ꯄ꯭ꯔꯣꯁꯦꯁꯤꯡ ꯆꯍꯨꯝꯗ ꯍꯦꯟꯅ ꯂꯩꯕ꯭ꯔꯦ
ꯅꯨꯆꯥꯁꯤꯅ ꯐꯣꯟꯗ ꯇꯧꯗꯧꯁꯤꯜꯂꯛꯏꯁꯦ ꯑꯃꯨꯛꯀꯣ ꯀꯔꯤꯕꯔꯤꯕ ꯃꯨꯊꯤ
ꯑꯩ ꯁꯨꯃꯥꯏꯅ ꯂꯨꯄꯥ ꯆꯍꯨꯝꯗꯒꯤ ꯍꯦꯟꯅ ꯄ꯭ꯔꯣꯁꯦꯁꯤꯡ ꯍꯩꯔꯣꯏꯁꯤꯅꯦꯕ ꯑꯇꯦꯜ ꯋꯤꯗ꯭ꯔꯣꯔ ꯆꯠꯈꯥ ꯂꯥꯛ ꯑꯗꯨꯃꯤꯅ ꯀꯦ ꯀꯗ ꯑꯩ ꯌꯥꯝꯃ ꯄꯥꯔꯒꯦ
ꯌꯥꯔꯣꯏ ꯁꯤꯝꯁꯦ ꯅꯪꯉꯣꯟꯗ ꯍꯥꯇ ꯌꯥꯔꯣꯏ ꯂꯩꯁꯨ ꯇꯝꯃꯦ ꯀꯩꯝ ꯈꯪꯗꯦꯕ ꯀ ꯑꯉ ꯀ ꯀꯅꯕ ꯂꯩ ꯔꯖꯤꯌꯥ ꯍꯥꯏꯔꯦ ꯏꯟꯁꯇꯦꯟꯗꯣ ꯄꯥꯏꯔꯛꯑꯣ ꯍꯥꯏꯔꯦ ꯅꯪꯅ ꯉꯝꯅꯤꯉꯥꯏ
ꯌꯥꯝ ꯍꯥꯡ ꯆꯠꯁꯤꯅꯦ ꯆꯍꯤ ꯃꯥꯏꯅꯂ ꯍꯥꯡ ꯌꯥꯏꯌꯦ ꯃꯥꯏꯅ
ꯃꯥꯏꯅꯦꯔꯗꯤ ꯄꯥꯏꯔꯨꯅꯨ ꯀꯥꯟꯅꯗꯕꯅꯤꯃꯤ ꯃꯦꯖꯔ ꯄꯥꯏꯗꯧꯁꯤ
ꯃꯦꯖꯔꯗꯨꯝ ꯃꯇꯝ ꯆꯥꯗ꯭ꯔꯤꯌꯦ
ꯑꯗꯨ ꯃꯇꯝ ꯆꯔ ꯀꯥꯟꯅ ꯄꯥꯏꯌꯨꯗꯅ
ꯐꯦꯟ ꯄꯦ ꯄꯥꯏꯌꯨ ꯀꯅꯣ ꯍꯧꯖꯤꯛꯇꯤ ꯐꯦꯟ ꯄꯦ ꯆꯞ ꯃꯥꯟꯅꯩ ꯖꯤꯄꯦꯒ ꯂꯣꯏ ꯃꯥꯟꯅꯩ ꯀ꯭ꯔꯦꯖꯤꯕꯨ ꯄꯥꯏꯔꯤ ꯇꯨ ꯑꯦ ꯀꯥꯎꯟ ꯂꯩꯇꯝꯅꯤ ꯑꯁꯦ ꯀꯔꯤ ꯏꯁꯀꯣꯂꯔꯁꯤꯞꯀꯤꯗꯤ ꯑꯩꯉꯣꯟꯗ ꯍꯦꯛ ꯊꯥꯖꯤꯜ ꯍꯧꯔꫭ ꯀꯩꯅꯣ ꯁꯤꯁ ꯋꯥꯔꯤꯗꯣ ꯍꯣꯏꯁ ꯅꯁꯥꯅ ꯍꯦꯡꯖꯧ ꯍꯩ ꯍꯌꯦꯡ ꯑꯃꯨꯛ ꯄꯩꯁꯥ ꯆꯪꯉ ꯈꯣꯂ ꯃꯥꯥꯏ ꯈꯣꯂ ꯇꯧꯅ ꯃ ꯊ ꯁꯥꯟꯅ ꯏꯁꯇꯦꯟꯁꯦꯔꯥ ꯅꯪ ꯋꯤꯗ꯭ꯔꯣ ꯉꯝꯒꯗ꯭ꯔꯣ
ꯇ ꯆꯠ ꯅꯨꯠꯔꯨ ꯅꯨꯃꯤꯠ ꯇꯔꯦꯠ ꯅꯣꯡꯃꯇꯪ ꯁꯚꯦꯟꯇꯤ ꯑꯇꯩ ꯇꯔꯨꯛꯇꯨꯅꯛꯇꯤ ꯐꯤ ꯑꯗꯨ ꯎꯨꯏꯗ꯭ꯔꯣ ꯌꯥꯔꯦ ꯁꯃꯥꯏꯁꯤ ꯇꯧꯊꯣꯛꯑꯒ ꯑꯗꯨꯝ ꯁꯤ ꯉꯝꯅꯤ ꯍꯥꯏꯔꯣ
ꯖꯤꯗ ꯂꯥꯛꯀꯅꯤ ꯑꯩꯈꯣꯏꯗꯤ ꯑ ꯑꯩ ꯍꯥꯟꯖꯟꯒꯦꯅꯦ ꯂꯨꯄꯥ ꯆꯍꯨꯝ ꯍꯟꯖꯟꯒꯦ ꯨꯝ ꯂꯤꯁꯤꯡ ꯀꯩꯅꯣꯗꯨꯗꯤ ꯆꯍꯨꯝ ꯀꯥꯟꯗꯗꯤ ꯄ꯭ꯔꯣꯐꯤꯠ ꯑꯣꯏꯔꯦ ꯀꯩꯅꯣ
ꯌꯥꯔꯣꯏ ꯍ ꯅꯪ ꯆꯍꯨꯝꯗꯣ ꯄꯤꯔꯛꯔꯣ
ꯂꯥꯛꯑꯣ ꯑꯩ ꯀꯣꯟ ꯄꯩꯁꯥ ꯍꯥꯞꯇꯣꯏꯅꯦ ꯄꯣꯔꯃꯤꯁꯦ ꯑꯝꯇ ꯍꯧꯖꯤꯛꯀꯨ ꯍꯥꯄꯥꯎꯁꯤꯗꯕꯅꯤ
ꯄꯩꯁꯥ ꯌꯥꯎꯗꯦ ꯍꯧꯖꯤꯛꯇꯤ ꯄꯩꯁꯥ ꯑꯩ ꯂꯣꯏꯈ꯭ꯔꯦ
ꯁꯤꯖꯤꯟꯅ ꯊꯣꯛꯈ꯭ꯔꯦ
ꯑꯩ ꯐꯣꯟ ꯄꯩꯁꯥ ꯀꯥꯔꯛꯀꯦ ꯇꯧꯕ ꯅꯨꯃꯤ ꯅꯃꯦ
ꯄꯨꯟ ꯄꯁꯥꯗꯣ ꯍꯟꯇꯥꯛ ꯆꯪꯉꯒꯥ ꯀꯥꯄꯣ ꯄ ꯍꯟꯗꯛ ꯅꯣꯡ ꯅꯤꯅꯤꯁꯤꯕꯨꯗꯤ ꯅꯪ ꯀꯩꯅꯣ ꯇꯧꯔ ꯁꯥꯡ ꯀꯣꯁꯄꯠ ꯀꯨꯝꯕꯁ ꯑꯃ ꯑꯦꯀꯥꯎꯟ ꯑꯃ ꯂꯧꯊꯔꯛꯑꯗꯕꯅꯤ ꯍꯧꯖꯤꯛ ꯏꯟꯁꯇꯥꯣꯟꯗ ꯄꯥꯏꯍꯜꯂꯒꯦ
ꯆꯪꯪ ꯕ꯭ꯔꯣ ꯆꯠꯈ꯭ꯔꯕꯣ
ꯑꯅꯧꯕ ꯑꯃ ꯂꯧꯔꯛꯑꯅꯤꯗꯤ ꯂꯧꯔꯛꯑꯅꯤ ꯋꯥ ꯌꯥꯝ ꯉꯥꯡꯉꯅꯤꯨ
ꯉꯜꯂꯤꯍꯦ
ꯀꯩꯅꯣ ꯇꯧꯒꯗꯕ ꯏꯟꯁꯇꯦꯟꯁꯦ ꯅꯪꯅ ꯄꯥꯏꯒꯗꯕ ꯑꯩꯅ ꯁꯨꯋꯤꯞ ꯄꯥꯏꯔꯅꯤ ꯑꯃꯃꯝ ꯄꯥꯏꯅꯖꯩ
ꯌꯥꯝ ꯉꯟꯈ꯭ꯔꯦ ꯌꯥꯝ ꯉꯟꯈ꯭ꯔꯦ
ꯁꯋꯤꯞ ꯄꯥꯏꯒ ꯏꯟꯁꯇꯦꯟꯁꯤ ꯅꯪ ꯉꯝꯗꯤ ꯉꯝꯅꯤꯀꯣ
ꯖꯤꯗ ꯂꯥꯛꯀꯅꯤ ꯍꯥꯏꯕꯅꯦ ꯍꯥ
ꯎꯝ ꯅꯪꯗꯤ ꯑꯃꯨꯛꯐꯥꯎ ꯄꯥꯏꯗ꯭ꯔꯤꯕ ꯃꯤꯅꯤ ꯅꯁꯥ ꯑꯦꯛꯁꯄꯤꯔꯦꯟꯁ ꯑꯃ ꯂꯩꯇ꯭ꯔꯤ ꯗꯦꯃꯣꯒ ꯔꯤꯌꯦꯜꯒ ꯈꯔ ꯈꯦꯠꯅꯅꯤꯗ
ꯏꯁꯐ ꯑꯗꯨ ꯐꯤꯐꯇꯤ ꯍꯟꯖꯤꯜꯂ ꯌꯥꯝꯠꯇ꯭ꯔꯣ ꯐꯤꯐꯇꯤ ꯐꯁꯦ ꯑꯩꯅ ꯐꯥꯏꯚ ꯍꯟꯗ꯭ꯔꯦꯗ ꯁꯟꯖꯜꯂ ꯌꯥꯝꯠꯇ꯭ꯔꯣ ꯍꯟꯊꯟ ꯍꯟꯦ ꯑꯩꯅ ꯄꯗꯣꯗꯣꯛ꯭ꯔ ꯑꯗ ꯕ꯭ꯔꯣꯁꯔ ꯆꯀ꯭ꯔ ꯇꯣꯡꯉꯦ ꯇꯣꯉꯦ ꯄꯩꯈꯥꯅꯦ ꯑꯩ ꯆꯪꯗꯣꯢꯁꯤꯁꯦ
ꯑꯗꯣ ꯅꯣꯡꯃꯗ ꯑꯣꯡꯂꯤ ꯋꯥꯟ ꯇ꯭ꯔꯦꯠꯇꯩ ꯍꯦꯟꯅꯗꯤ ꯊꯥꯕ ꯌꯥ ꯉꯝꯅꯕ ꯊꯥꯒꯗꯕ ꯇꯨ ꯐꯤꯐꯇꯤ ꯂꯣꯁ ꯑꯗꯣ ꯅꯣꯡꯃꯒꯤ ꯋꯥꯟ ꯐꯤꯐꯇꯤ ꯑꯗꯨꯁꯨ ꯗꯣꯂꯔ ꯔꯤꯛꯁꯇꯤ ꯐꯤꯐꯇꯤ ꯂꯧꯕ ꯌꯥꯗꯦ ꯐꯣꯔꯇꯤ ꯂꯧꯒꯗꯕ ꯅꯪꯅ ꯇ꯭ꯋꯦꯟꯇꯤ ꯂꯧꯒꯦ ꯇꯔꯥ ꯂꯧꯒꯦ ꯁꯕꯦꯟꯇꯤ ꯇꯥꯜꯂꯛꯑꯗꯤ ꯌꯥꯔꯦ
ꯍꯥ
ꯁꯚꯦꯟꯇꯤ ꯗꯣꯂꯔ ꯄ꯭ꯔꯣꯐꯤꯠ ꯑꯣꯏꯔꯗꯤ ꯌꯥꯔꯦ ꯇ꯭ꯔꯦꯠ ꯑꯃꯗ
ꯇ꯭ꯔꯦꯠ ꯃꯉꯥ ꯆꯪꯒꯦꯅꯦ ꯑꯗꯨ ꯅꯣꯡꯗ
ꯃꯉꯥ ꯌꯥꯔꯣꯏ ꯑꯣꯡꯂꯤ ꯋꯥꯟ ꯊ꯭ꯔꯦꯗ ꯍꯥꯏꯁꯦ ꯂꯣꯏꯔꯦ ꯁꯤꯗ ꯅꯪ ꯉꯝꯅꯕ ꯈꯣꯢꯆꯪ ꯆꯪꯒꯗꯕ
ꯀꯌꯥ ꯔꯛ ꯆꯪ ꯌꯥꯒꯦ ꯅꯣꯡꯃꯗ
ꯃꯌꯥꯝ ꯌꯥꯏ ꯔꯨꯜ ꯃꯌꯥꯝ ꯂꯩ ꯑꯩꯅ ꯍꯥꯏꯔꯛꯀꯅꯤ ꯁꯤ ꯃꯇꯝꯁꯤꯗ ꯆꯪꯉꯨ ꯁꯤ ꯃꯇꯝ ꯆꯪꯉꯣ ꯑꯩꯅ ꯍꯥꯏꯔꯛꯀꯅꯤ ꯎꯝ ꯅꯪꯒꯤꯗ ꯍꯥꯞꯄ ꯌꯥꯗꯤꯌꯦ ꯑꯦꯀꯥꯎꯟ ꯐꯣꯟ ꯑꯃꯗꯒꯤ ꯑꯃꯗ ꯍꯥꯞꯄ ꯌꯥꯗꯤꯌꯦ
ꯑꯗꯨ ꯀꯩꯀꯥꯟꯗꯣꯢꯕ ꯑꯗꯨꯝ ꯄꯥꯏꯖꯔꯣ
ꯑꯆꯥ ꯑꯗꯨꯝ ꯚꯥꯏꯖꯔꯑꯣ ꯑꯩ ꯐꯣꯟ ꯄꯥꯏꯔ ꯆꯪꯗꯣꯏꯁꯤ ꯅꯪꯗꯤ
ꯅꯪ ꯃꯇꯝꯗꯨꯗ ꯑꯩ ꯆꯪꯉꯑꯗꯤ ꯑꯩꯒꯤꯅ ꯑꯃꯨꯛ ꯕꯥꯏ ꯁꯤ ꯑꯩꯅ ꯑꯃꯨꯛ ꯁꯦꯜ ꯇꯧꯁꯤꯂ ꯅꯪꯅ ꯕꯥꯏ ꯇꯧꯁꯤꯔꯛ
ꯀꯃꯥꯏꯅ ꯇꯧꯗꯣꯏꯅꯣ ꯑꯩ ꯑꯦꯀꯥꯎꯟ ꯇꯣꯉꯥꯟ ꯇꯣꯉꯥꯟ ꯀꯩꯅꯣ ꯅꯪ ꯆꯪꯖꯧ ꯀꯩꯅꯣ ꯑꯩꯗꯤ ꯑꯩꯒꯤꯗꯤ ꯁ꯭ꯋꯤꯞ ꯂꯩꯔꯦ ꯑꯗꯨ ꯉꯝꯗ꯭ꯔꯒꯗꯤ ꯅꯅꯥ ꯁꯥꯕ
ꯑꯥ ꯉꯝꯗ꯭ꯔꯗꯤ ꯑꯩ ꯍꯟꯖꯤꯟꯒꯦ ꯍꯥꯏꯔꯦ
ꯉꯝꯗ꯭ꯔ ꯍꯟꯖꯟꯒꯦ ꯍꯟꯖꯟꯕꯗꯨ ꯄꯥꯝꯗꯦꯅꯦ ꯑꯩꯗꯤ ꯋꯣꯗ꯭ꯔꯣ ꯄꯥꯝꯃꯤꯁꯦ ꯁꯚꯦꯟ ꯗꯦꯖꯇꯪꯅꯤ ꯑꯩꯈꯣꯏꯅ ꯁꯤꯛꯁꯇꯤ ꯁꯤꯛꯁꯇꯤ ꯁꯚꯦꯟꯇꯤ ꯇꯥꯔ ꯆꯠꯇꯣꯏꯁꯦ ꯁꯚꯦꯟ ꯗꯦꯁ ꯑꯣꯡꯂꯤ ꯁꯚꯦꯟ ꯑꯗꯨꯒꯤ ꯃꯇꯨꯡ ꯋꯤꯗ꯭ꯔꯣ ꯌꯥꯔꯦ
ꯑꯗꯣ ꯁꯤꯛꯁꯇꯤ ꯑꯗꯣ ꯇꯥꯟ ꯉꯝꯗꯕꯩ ꯋꯥ ꯇꯥꯟ ꯉꯝꯗ ꯌꯥꯎꯟ ꯊꯥ ꯑꯝ ꯐꯥꯔꯁꯨ ꯌꯥꯗ꯭ꯔꯣ
ꯌꯥꯏ ꯌꯥꯕꯩꯕꯨꯗꯤ ꯌꯥꯗꯦ ꯏꯟꯁꯇꯦꯟꯒꯤ ꯔꯨꯜ ꯂꯩ ꯃꯤ ꯃꯨꯊꯤ ꯅꯪꯕꯣ ꯌꯥꯝ ꯀꯨꯏꯅ ꯆꯪꯕ ꯌꯥꯏ ꯀꯨꯏ ꯆꯪꯕꯁꯨ ꯑꯃꯨꯛ ꯐꯔꯛ ꯇꯥꯗ ꯉꯥꯏꯈꯣ ꯌꯥꯒꯤꯔꯣꯏ
ꯌꯥ ꯏꯁ ꯁꯤ ꯃꯤꯅꯤ ꯍꯦꯟꯇꯣꯛꯈ꯭ꯔꯤꯁꯤ ꯌꯦꯡꯉꯨ ꯍꯣꯏ ꯁꯣꯝꯗ ꯍꯥꯞꯆꯤꯂꯗꯤ ꯌꯦꯡꯉꯨ ꯈꯜꯂꯨ ꯅꯀꯣꯛ ꯑꯁ
ꯑꯃꯨꯕꯤꯒꯤ ꯀꯣꯛꯁꯤꯗꯦ ꯃꯦꯒ